ꯍꯜꯂꯣ ꯍꯜꯂꯣ ꯑꯗꯦꯕ꯭ꯔꯣꯅꯦꯦ
ꯑ
ꯎꯏꯁ ꯀꯩꯩꯅꯣ ꯀꯏ ꯇꯥꯏꯌꯦ ꯀꯨꯌꯦ ꯅꯪꯅ ꯈꯨꯝꯂꯛꯄꯗꯣ
ꯀꯟ
ꯑꯩꯗꯤ ꯇꯥꯔꯁꯨ ꯇꯥꯗꯕ꯭ꯔꯥ ꯁꯥꯕ꯭ꯔꯥ ꯍꯥꯏꯅ ꯈꯟꯕꯅꯤꯅꯦ
ꯑꯩꯁ ꯑꯗꯨꯗꯤ ꯁꯥꯔꯣꯏ ꯏꯍꯦ
ꯇꯔ ꯇꯥꯗꯕꯤ ꯁꯥꯔꯒ ꯂꯩꯕꯒꯤ ꯃꯥꯜꯂꯦꯍꯦ ꯅꯤꯡꯉꯗꯤ ꯅꯨꯅꯨꯡꯉ
ꯁꯥꯒꯦꯅ ꯁꯥꯠꯇꯣꯛꯄꯅꯤꯗ ꯅꯦꯠꯋꯛ ꯅꯦꯠꯋꯥꯛꯀꯤ ꯑꯗꯨꯝ ꯌꯥꯏꯗ ꯃ ꯇꯃ ꯉꯟꯒꯅ
ꯆꯥꯛ ꯌꯦꯟꯁꯥꯡ ꯊꯣꯡꯕ ꯂꯣꯏꯔꯒ ꯑꯩꯁꯦ ꯐꯝꯔꯒ ꯂꯩꯕꯅꯦ ꯆꯥꯗꯤ ꯆꯥꯅꯤꯡ ꯀꯔꯥꯏ ꯇ ꯋꯥꯔꯤꯔꯁꯨ ꯉ ꯅꯍꯥꯛ ꯉꯥꯏ ꯉꯥꯏꯈꯤꯒꯦꯅ ꯄꯥꯝꯂꯒ ꯂꯩꯅꯦ ꯅꯪꯗꯦ
ꯑꯩ ꯆꯥꯛ ꯑꯩꯗꯤ ꯍꯧꯖꯤꯛꯀꯛꯇ ꯊꯕꯛ ꯁꯨ ꯆꯠꯇ꯭ꯔꯦ ꯉꯁꯤꯗꯤ ꯑꯗꯨꯝ ꯌꯨꯝꯗ ꯐꯝꯃꯒ ꯒꯦꯝ ꯁꯥꯅꯥꯔꯒ ꯂꯩꯔꯦꯅꯦ
ꯑꯗꯨ ꯍꯥꯏꯔꯒ ꯅꯪ ꯁꯅꯥꯕꯗꯨꯣ ꯎꯗ꯭ꯔꯦꯅꯦ ꯍꯟꯗꯛꯁꯦ ꯑꯦ ꯅꯪꯕꯨ ꯐꯣꯂꯣ ꯇꯧ ꯇ
ꯅꯪꯅ ꯇꯧꯗꯕꯒꯤꯅꯤꯅꯦ ꯀꯔꯤꯅꯣ
ꯑ ꯍꯟꯗꯛꯁꯦ ꯒꯦꯝꯦꯝ ꯁꯅꯥꯗꯤ ꯁꯅꯥ ꯋꯥꯔꯁꯨ ꯄꯥꯛ ꯁꯟꯅꯗꯦꯁꯨ
ꯏꯟꯇ꯭ꯔꯦꯁ ꯑꯥꯏꯇ꯭ꯔꯦꯕꯣꯎ
ꯏꯟꯇꯔꯦꯁꯇꯤ ꯌꯥꯎꯋꯤꯗ ꯑꯗꯨꯝ ꯁꯅꯥꯥꯏꯕ ꯅꯨꯡꯗꯥꯡꯗꯗꯤ ꯁꯅꯥꯥꯏ ꯇꯧꯋ ꯑꯗꯨꯝ ꯊꯤꯟꯗꯗꯤ ꯃꯇꯝꯗ ꯂꯩꯇꯕꯒꯤ
ꯏꯟꯇꯔꯦꯁ ꯃꯥꯡꯉꯝꯒꯅꯤꯗ
ꯑꯁ ꯍꯣꯏ ꯅꯣꯏ ꯄꯪꯕꯒꯤꯀꯣ ꯅꯣꯏꯒꯁꯨ ꯅꯥꯔꯗꯤ ꯄꯣꯛꯕꯒꯤ
ꯑꯩ ꯄꯪꯕꯒꯤꯔꯣ ꯅꯪ ꯄꯪꯕꯒꯤꯔꯣ ꯈꯪꯗ꯭ꯔꯦꯗ
ꯅꯣꯏ ꯒ꯭ꯔꯨꯞ ꯑꯣꯏꯔꯗꯤ ꯄꯪꯉꯕ ꯑꯗꯨꯝ ꯄꯣꯛꯕꯗꯣ ꯑꯗꯨꯃꯥꯏꯅ ꯇꯧꯒꯦ ꯑꯩꯁ ꯌꯥꯗꯦ ꯋꯥ ꯅꯣꯏꯒꯤ ꯗꯥꯎꯁꯦ
ꯅꯪ ꯈꯔ ꯄꯪꯕ ꯌꯔꯝꯒꯅꯤ
ꯄꯤꯁ ꯑꯩꯈꯣꯏ ꯁꯤꯅꯥꯃꯤꯟꯅꯗꯤ ꯑꯩꯅ ꯑꯗꯨꯝ ꯏꯁꯇꯥꯔ ꯋꯥꯡꯕꯗꯣ ꯍꯥꯏꯕꯗꯤ ꯅꯠꯇꯦ ꯑꯩꯅ ꯍꯥꯏꯕꯗ ꯄꯣꯏꯟꯁꯇꯣ ꯋꯥꯡꯉꯤꯅꯦ
ꯅꯪ ꯄꯣꯏ ꯃ ꯋꯥꯡꯉꯗꯣ ꯈꯪꯕ꯭ꯔꯥ ꯅꯪ
ꯏꯁ ꯍꯩꯕ ꯏꯂꯗꯣ ꯑꯦ ꯅꯣꯏꯅ ꯃꯇꯦꯡꯁꯨ ꯄꯥꯡꯕ ꯃ ꯑꯣꯏꯔꯝꯒꯅꯤ
ꯍ
ꯑꯩꯗꯤꯁꯄꯣꯅꯦꯅ ꯑꯩꯅ ꯄꯥꯡꯒꯨꯅ ꯅꯣꯏꯕꯨ
ꯀꯔꯤ ꯅꯪ ꯁꯞꯄꯣꯔꯠꯅꯦ ꯑꯗꯨꯝ ꯄꯥꯡꯕ ꯇꯥꯕꯅꯤꯅꯦ
ꯑꯗꯨꯅꯦ ꯅꯣꯏ ꯃꯇꯦꯡ ꯄꯥꯡꯗꯤꯦ ꯋꯥꯏꯗ ꯄꯥꯡꯕꯅꯦꯕ ꯅꯣꯏꯕꯨ
ꯎꯝ
ꯆꯥꯛ ꯊꯧꯅꯕꯣ
ꯃꯇꯦꯡ ꯄꯥꯡꯗ꯭ꯔꯗꯤ ꯌꯥꯗ꯭ꯔꯕ ꯑꯣ ꯀꯦꯕ
ꯆꯥꯛꯇꯤ ꯊꯣꯡꯔꯕꯣ
ꯆꯥꯛ ꯆꯥꯛꯀꯁꯦ ꯊꯣꯡꯕ ꯅꯪꯗ꯭ꯔꯦꯍꯦ
ꯢꯁ ꯀꯩꯗꯧꯔꯒ ꯂꯩꯕ
ꯅꯌꯥꯝꯕꯈꯣꯏꯁꯦ ꯊꯕꯛ ꯁꯤꯟꯃꯟꯕꯒꯤꯀꯣ
ꯏꯁꯅ ꯑꯌꯥꯝꯕ ꯀꯥꯔꯛ ꯑꯁ ꯅꯣꯛꯅꯤꯡꯉꯦ ꯑꯉꯥꯡꯁꯤꯡꯗꯨꯅ ꯏꯌꯥꯝꯕ ꯀꯥꯔꯛ ꯑꯁ ꯑꯁ ꯑꯁ ꯑꯁ ꯑꯁ ꯑꯁ ꯂꯣꯢꯔꯦ ꯂꯣꯢꯔꯦ ꯂꯣꯢꯔꯦ ꯑꯉꯥꯡꯁꯤꯡꯅ ꯑꯍꯟ ꯁꯥꯕ ꯑꯃꯀ
ꯑꯩꯈꯣꯏꯁꯦ ꯑꯉꯥꯡ ꯅꯠꯇ꯭ꯔꯕꯅꯦ ꯀꯔꯤꯅꯣꯅꯦ
ꯑꯩꯁ ꯑꯉꯥꯡꯅꯦ ꯑꯉꯥꯡ ꯑꯁꯤꯗ ꯑꯍꯥꯟ ꯁꯥꯒꯅꯨꯀ
ꯑꯍꯟ ꯆꯅꯤꯡꯉꯥꯏꯗꯤ ꯂꯩꯇ꯭ꯔꯦ ꯑꯩꯈꯣꯏꯗ ꯑꯉꯥꯡ ꯅꯠꯇ꯭ꯔꯕꯅꯤꯅ ꯆꯥꯛ ꯌꯦꯟꯁꯥꯡ ꯊꯣꯡꯕꯁꯨ ꯅꯪꯗ꯭ꯔꯦꯕ
ꯍ
ꯑꯌꯨꯛ ꯉꯟꯇꯥ ꯎ ꯑꯌꯨꯛ ꯉꯟꯇꯥ ꯍꯧꯔꯛꯀꯅꯤꯀꯣ ꯊꯕꯛꯇꯣ ꯋꯥꯋꯥꯏ ꯀꯩꯀꯥ ꯁꯤꯠꯀꯅꯤ ꯆꯥꯛ ꯏꯟꯁꯥꯡ ꯊꯣꯡꯉꯅꯤ ꯈꯕꯔ ꯅꯨꯡꯅ ꯑꯗꯨꯝ ꯄꯥꯔꯅꯤ ꯀꯔꯤ ꯋꯥꯀꯤꯡ ꯀꯔꯞ ꯆꯌꯂꯅꯤ
ꯑꯣ ꯑꯍꯜ ꯑꯍꯜ ꯄꯨ ꯄꯨꯁꯤꯡꯒ ꯃꯥꯔꯀꯣ
ꯑꯩ ꯌꯥꯗ꯭ꯔꯕꯅꯤ ꯍꯗꯀꯤ
ꯎꯝ
ꯇ꯭ꯔꯗꯤ ꯌꯥꯗ꯭ꯔꯦꯕ
ꯑꯁ ꯑꯦꯛꯖꯥꯝꯒꯨꯝꯕ ꯊꯥꯒꯦꯅ ꯇꯧꯔꯒ ꯂꯩꯕꯒꯤꯔꯣ
ꯑꯁ ꯑꯦꯛꯖꯥꯝꯁꯦ ꯍꯣꯏ ꯑꯦꯛꯖꯥꯝ ꯊꯥꯒꯩꯅ ꯂꯩꯔꯤꯅꯤꯅꯦ ꯑꯩꯈꯣꯏꯒꯤ ꯀꯔꯤ ꯍꯥꯏꯁꯤꯔ ꯎꯝ ꯑꯦ ꯃꯇꯦꯡꯗꯤ ꯄꯥꯡꯉꯣꯏꯗ ꯑꯣ ꯐꯁꯔ ꯑꯣꯏꯒꯗꯗꯤ ꯄꯨꯟꯁꯤꯗꯁꯨ ꯈꯟꯗ꯭ꯔꯦꯅꯦ ꯍꯦ
ꯄꯩꯁꯥ ꯄꯥꯏꯔꯗꯤ ꯌꯥꯔ‌ꯦꯗ
ꯎꯝ ꯑꯣꯐꯤꯁꯥꯔ ꯑꯣꯐꯤꯁꯥꯔ ꯑꯣꯏꯗ꯭ꯔꯁꯨ ꯄꯩꯁꯥ ꯄꯥꯏꯔꯗꯤ ꯌꯥꯔꯦꯕ ꯍꯧꯖꯤꯛꯁꯦ ꯋꯥꯅ ꯍꯤꯡꯒꯠꯄ ꯀꯨꯏꯔꯦꯕꯀꯣ
ꯈꯔꯗꯤ ꯉꯥꯏꯊꯣꯛꯑꯣ ꯑꯗꯨꯗꯤ
ꯎꯝ ꯈꯔ ꯅꯨꯡꯉꯥꯏꯊꯣꯛꯑꯒ ꯂꯩꯕꯅꯦ
ꯏꯁ ꯅꯨꯡꯉꯥꯏꯔꯝꯒꯅꯤ ꯍꯣꯏ ꯅꯣꯏꯗꯤ
ꯄꯆꯦ ꯅꯨꯡꯉꯥꯏꯇꯦꯗ ꯅꯣꯏꯅ ꯑꯗꯨꯝ ꯅꯨꯡꯉꯥꯏꯔꯝꯒꯅꯤꯗ
ꯑꯁ ꯅꯨꯡꯉꯥꯏꯇꯦ ꯃꯣꯏꯗꯤ ꯅꯨꯡꯉꯥꯏꯇꯕꯒꯤ ꯀꯩꯅꯣ ꯃꯊꯥꯁꯨ ꯁꯥꯏꯌꯦ ꯋꯥꯈꯜꯁꯨ ꯋꯥꯈꯜꯁꯨ ꯅꯨꯡꯉꯥꯏꯗ꯭ꯔꯦ
ꯗꯤꯄ꯭ꯔꯦꯁꯟꯅ ꯊꯜꯂꯤ ꯍꯥꯏꯕ꯭ꯔꯣ
ꯎꯝ ꯊꯥꯜꯂꯦ
ꯗꯤꯄ꯭ꯔꯦꯁꯟꯒ ꯇꯤꯟ ꯁꯟ ꯑꯁ ꯄꯨꯟꯁꯤꯁꯤꯗꯤ ꯉꯍꯥꯛꯇꯪ ꯑꯣꯏꯔꯁꯨ ꯅꯨꯡꯉꯥꯏꯊꯣꯛꯀꯗꯕꯅꯤ
ꯍꯣꯏ ꯃꯔꯛ ꯃꯔꯛꯇꯗꯤ ꯅꯨꯡꯉꯥꯏꯊꯣꯛꯑꯏꯗ ꯑꯗꯨ ꯋꯥꯔꯤꯁꯨ
ꯎꯝ ꯑꯗꯨ ꯑꯣꯏꯔꯁꯨ ꯌꯧꯗ꯭ꯔꯦ ꯍꯥꯏꯕ
ꯑꯦ ꯍꯥ ꯅꯪ ꯅꯪꯒꯤ ꯋꯥ ꯋꯥ ꯋꯥ ꯇꯥꯔꯒ ꯍꯦꯟꯏ ꯅꯨꯡꯉꯥꯢꯒꯔꯦ ꯑꯩ
ꯑꯁ ꯅꯪꯒꯤꯁꯤꯔꯤ ꯃꯤ ꯃꯤ ꯎꯁꯤꯠꯇꯕ ꯑꯃ ꯌꯥꯎꯕ ꯃꯥꯜꯂꯦꯗ ꯑ
ꯑꯗꯨꯃꯥꯏꯅ ꯇꯧꯕ꯭ꯔꯥ ꯑꯩꯁꯦ
ꯑꯗꯨꯃꯥꯏꯅ ꯂꯩꯌꯦꯕ
ꯀꯥꯏꯗꯒꯤꯗꯒꯤ
ꯑꯗꯨꯃꯥꯏꯅ ꯇꯧꯗꯍꯦ ꯑꯁꯦꯡꯕ ꯍꯥꯏꯔꯒ
ꯑꯁ ꯃꯤ ꯎꯁꯤꯠꯇꯕ ꯑꯃ ꯌꯥꯎꯔꯦꯗ
ꯅꯪ ꯑꯣꯏꯕ ꯅꯪꯅ ꯑꯍꯦꯟꯅ ꯁꯤꯁꯦ
ꯑꯁ ꯀꯔꯤꯅꯃꯤ
ꯑꯁ ꯅꯣꯏ ꯂꯩꯀꯥꯏꯗ ꯌꯥꯝ ꯁꯥꯏꯅ ꯅꯍꯥꯟ ꯂꯥꯛꯄ ꯀꯥꯟꯗ ꯑꯩ ꯁꯃꯟꯕꯒꯤ ꯂꯩꯕ ꯉꯝꯗꯕꯒꯤ ꯑꯩ ꯑꯃꯨꯛ ꯍꯜꯂꯦ ꯑꯩ
ꯑꯩꯈꯣꯏ ꯂꯩꯀꯥꯏꯗ ꯅꯪ ꯂꯥꯛꯄ
ꯎꯝ
ꯅꯆꯤꯟ ꯊꯤꯒꯅꯣꯍꯦ
ꯑꯁꯦꯡꯕ ꯏꯅꯥꯎꯅꯨꯄꯤꯒ ꯏꯅꯥꯎꯅꯨꯄꯥ ꯂꯩꯔꯤꯁꯤꯗꯤ
ꯅꯅ ꯄꯒ ꯑꯣ
ꯑꯣ ꯒ ꯍꯜꯢꯅꯦ
ꯑꯣ ꯀꯥꯎꯕ ꯀꯥꯎꯋꯏ ꯅ ꯑꯩꯗꯤ
ꯑꯧꯔ ꯃꯅꯤ ꯏꯅ ꯀꯣꯛꯁꯨ ꯆꯥꯛꯄ ꯃꯥꯜ ꯅꯪ
ꯑꯁ ꯆꯥꯛꯄ ꯈꯛꯇ ꯅꯠꯇ꯭ꯔꯦꯅꯦ ꯀꯣꯛꯁꯦ ꯄꯨꯔꯥ ꯌꯥꯗ꯭ꯔꯕꯅꯤ ꯃꯩ ꯍꯧꯔꯕꯅꯦ ꯀꯣꯛꯁꯦ
ꯑꯣꯏꯣꯏꯔꯝꯒꯅꯤ ꯑꯗꯨꯒꯤꯅꯦ ꯅꯍꯥꯟꯅ ꯂꯥꯛꯑꯦꯕ ꯑꯗꯣ ꯂꯩꯒꯤ ꯂꯩꯕ ꯎꯝ ꯅꯨꯃꯤꯠ ꯀꯌꯥꯔꯥ ꯊꯞꯇꯥ ꯐꯥꯔꯝꯔꯣꯏꯅ ꯂꯦꯞꯄꯅꯦꯕ ꯑꯗꯣ ꯁꯥꯃꯟ ꯂ ꯑꯩꯁ ꯌꯥꯗ꯭ꯔꯦ
ꯁꯥꯕꯒꯤ ꯁꯥꯕ ꯖꯒꯥꯗꯤ ꯑꯗꯨꯝ ꯅꯨꯡꯉꯥꯏꯕꯅꯦ ꯑꯩꯗꯤ ꯂꯩꯗꯅ
ꯏꯤꯡ ꯋꯥꯔꯗꯨꯅ
ꯍꯣꯏ ꯅꯣꯏ ꯅꯣꯏꯗꯗꯤꯁꯨ ꯏꯁꯤꯡ ꯈꯔ ꯋꯥꯔꯝꯕꯅꯦ ꯑ ꯑꯗꯨ
ꯎꯝ ꯑꯩꯈꯣꯏꯗꯤ ꯑꯗꯨꯃꯥꯏꯅ ꯇꯧꯗꯦ ꯋꯥꯏ ꯍꯥꯏꯔꯁꯨ ꯑꯗꯨꯃꯥꯏꯅ ꯅꯣꯏꯒꯤ ꯂꯩꯀꯥꯏꯒꯨꯝꯅ ꯇꯧꯗꯦ ꯑꯩꯈꯣꯏꯒꯤꯗꯤ
ꯑꯩꯈꯣꯏꯗꯤ ꯏꯁꯤꯡ ꯋꯥꯗꯦ
ꯍꯣꯏ ꯅꯣꯏꯒꯤꯗꯤ ꯏꯁꯤꯡ ꯋꯥꯔꯝꯔꯣꯏ ꯑꯗꯨ ꯑꯣꯏꯔꯁꯨꯀꯣ ꯑꯁ ꯌꯥꯗꯦꯕ ꯅꯣꯏꯒꯤ ꯇꯥꯏ ꯑꯗꯨꯗ ꯁꯥꯕꯒ ꯅꯦꯠꯋꯥꯛꯀꯁꯦ ꯅꯦꯠꯋꯥꯛꯀꯁꯦ ꯀꯩꯅꯣ ꯌꯥꯝ ꯕꯦꯔꯥ ꯑꯣꯏꯕꯅꯦꯕ
ꯅꯪꯒꯤ ꯐꯣꯟ ꯍꯥꯏꯅꯤ ꯅꯪꯒꯤ ꯐꯣꯟ ꯑꯄꯠꯄꯗꯨ ꯑꯣꯏꯔꯝꯒꯅꯤ ꯅ
ꯑꯦꯁ ꯑꯩꯒꯤꯗꯤ ꯐꯥꯏ ꯐꯖꯤꯅ ꯀꯗ ꯍꯥꯏꯒꯦ ꯐꯥꯏꯚꯖꯤ ꯄ꯭ꯂꯁ
ꯑꯣꯏꯗꯤ ꯌꯥꯔꯝꯒꯅꯦꯕ ꯏꯁꯄꯣꯠ ꯑꯐꯕ ꯄꯥꯏꯔꯒ ꯂꯥꯛꯑꯝꯒꯅꯦꯕ ꯅꯝꯗꯨ ꯂꯨꯝꯕ ꯗꯔꯀꯥꯔ ꯇꯥꯗꯤ ꯀꯥꯏꯅꯤꯀꯣ
ꯌꯦꯁ ꯑꯗꯨ ꯅꯠꯇꯦ ꯐꯣꯟ ꯑꯐꯕ ꯠꯇꯕꯔ ꯍꯥꯏꯕ ꯅꯠꯇꯦ ꯅꯦꯠꯋꯥꯛꯇꯣ ꯅꯨꯡꯉꯥꯏꯗꯦꯕ ꯅꯣꯏꯒꯤꯗ
ꯎ ꯕꯣꯗꯥꯥꯜꯂꯣ ꯅꯪꯉꯤꯁꯦ
ꯖꯤ ꯑꯣꯅꯦ
ꯑꯁ ꯈꯂꯛꯇꯤ ꯎꯝ ꯈꯂꯛꯇꯤ ꯑꯗꯨꯝ ꯌꯥꯗꯤ ꯌꯥꯗ꯭ꯔꯕꯅꯤ ꯍꯥꯏꯕꯗꯤ
ꯐꯥꯏꯚ ꯖꯤꯒ ꯐꯪꯗꯦꯅꯦ ꯑꯩꯅ ꯂꯥꯛꯄ ꯀꯥꯟꯗ ꯑꯩꯁꯨ ꯋꯥꯕꯗꯣ
ꯎꯝ ꯈꯔ ꯂꯋꯥꯏ ꯈꯔ
ꯅꯪ ꯂꯏꯕ
ꯑꯩ ꯂꯩꯕꯒꯤ ꯑꯩ ꯂꯩꯕꯒꯤ
ꯍꯔꯝ
ꯎꯝ ꯑꯩꯈꯣꯏꯗꯤ ꯈꯔ ꯑꯗꯨꯝ ꯂꯋꯥꯏ ꯇꯥꯛꯑꯕꯅꯤꯅ ꯎꯄꯥꯏ ꯂꯩꯇ꯭ꯔꯦꯅꯦ
ꯑꯦ ꯐꯒꯤꯗꯧꯅꯦ ꯍꯣꯔꯦꯟꯦꯟ ꯑꯗꯨꯃꯥꯏꯅ ꯍꯥꯏꯕꯤꯔ ꯗꯤ ꯑꯁ ꯅꯨꯡꯉꯥꯏꯗ ꯋꯥꯈꯥꯛꯁꯦ ꯌꯥꯝ ꯋꯥꯔꯒ ꯆꯥꯛꯁꯦ ꯋꯥꯈꯜ ꯋꯥꯈꯜ ꯅꯨꯡꯉꯥꯏꯇ꯭ꯔꯁꯨ ꯆꯥꯛꯗ ꯃ ꯌꯥꯝ ꯌꯥꯝ ꯆꯥꯔꯝꯒꯅꯤ
ꯉꯁꯤ ꯇꯨꯝꯃꯔꯣꯏꯍꯦ ꯅꯪ ꯂꯋꯥꯏ ꯇꯥꯏ ꯍꯥꯏꯕꯒꯤ
ꯑꯗꯨꯅꯅꯦ ꯇꯨꯝꯂꯅꯨ ꯑꯗꯨꯒ ꯆꯥꯛꯇ ꯐꯖꯅ ꯆꯥꯔꯒ ꯐꯣꯟꯗꯣ ꯃꯦꯠꯂꯒ ꯒꯦꯝꯁ ꯅꯥꯔꯒ ꯀꯔꯤ ꯀꯩꯅꯣ ꯐꯨꯠꯕꯣꯜ ꯌꯦꯡꯉꯒ ꯇꯧꯔꯣ
ꯑꯁ ꯒꯦꯝ ꯁꯥꯟꯅꯕꯁꯨ ꯁꯪꯗ꯭ꯔꯦꯅ ꯒꯦꯝ ꯁꯥꯟꯒꯩ ꯇꯧꯕꯅꯦ ꯑꯗꯨ ꯅꯦꯠꯋꯥꯛꯇꯣ ꯈꯔ ꯅꯨꯡꯉꯥꯏꯇꯕꯀꯣ
ꯇꯪ ꯐꯥꯎ ꯑꯗꯨꯃꯥꯏꯅ ꯍꯥꯏꯗ ꯅꯦꯠꯋꯥꯛꯀꯤ ꯃꯇꯥꯡ ꯃꯇꯥꯡ ꯐꯥꯎꯕ ꯑꯗꯨꯃꯥꯏꯅ ꯍꯥꯏꯔꯗꯤ ꯑꯩ ꯍꯥꯏꯕ ꯊꯣꯛꯏꯉꯥꯏꯗꯤ
ꯑꯗꯨꯅꯦ ꯑꯩꯈꯣꯏ ꯋꯥꯏ ꯐꯥꯏꯁꯨ ꯌꯥꯗꯦꯕ ꯋꯥꯏ ꯐꯥꯏꯒꯤꯁꯨ ꯃꯤꯒꯤ ꯍꯨꯔꯥꯜꯂꯒ ꯁꯝꯕꯅꯤꯅ ꯑꯗꯨꯝ ꯌꯥꯗ꯭ꯔꯦꯕ
ꯏꯔꯥꯟꯕꯁꯅꯦꯅꯦ ꯍꯔꯥꯏꯒꯤꯁꯤꯅꯦ ꯑ ꯏ ꯅ ꯋꯥꯗ ꯍ ꯄ ꯍꯨꯔꯜꯂꯒ ꯋꯤꯟꯗꯣ ꯃꯅꯥꯛꯇ ꯐꯝ ꯐꯝꯔꯒ ꯂꯩꯅꯤꯕ ꯅꯍꯥꯟꯗꯣ
ꯅꯣꯏꯟ ꯕꯥꯎꯟ ꯑꯥ ꯅꯣꯏ ꯅꯅꯥꯎ ꯅꯨꯄꯥꯗꯨ ꯒꯦꯝ ꯁꯥꯅꯔꯝꯒꯅꯤꯅꯦ꯫
ꯁꯅꯕꯅꯦꯕ ꯑꯗꯨꯒꯤ ꯑꯁ ꯍꯥꯏꯕ ꯉꯝꯗ꯭ꯔꯦ ꯑꯗꯨꯝ ꯋꯤꯟꯗꯣ ꯃꯅꯥꯛꯇꯥ ꯐꯝꯂꯔꯒ ꯑꯈꯣꯏ ꯍꯥꯏꯔꯁꯨ ꯀꯩꯅꯣ ꯃꯥꯗꯤ ꯂꯦꯡꯗꯕꯤꯗ ꯑꯗꯨꯝ ꯐꯝꯔꯒ ꯒꯥꯝ ꯁꯅꯔꯒ ꯂꯩꯗꯣꯏꯅꯦ ꯈꯪꯗꯦ ꯀꯃꯥꯥꯏꯅ ꯂꯩ ꯅꯣꯏꯗꯤ ꯀꯅꯥ ꯀꯅꯥ ꯂꯩꯒꯦ
ꯍꯥꯏꯗ꯭ꯔꯦ
ꯂꯠꯇꯦꯕ ꯅꯣꯏ ꯎꯝ ꯀꯅꯥꯥ ꯀꯅꯥ ꯂꯩꯒꯦ
ꯈꯣꯏꯗꯤ ꯑꯁ ꯃꯤ ꯌꯥꯝ ꯂꯩꯌꯦꯗ
ꯑꯁ ꯃꯤ ꯍꯥꯏꯕꯕꯨ ꯅꯣꯏ ꯅ ꯅꯣꯏ ꯌꯨꯝꯗ ꯍꯥꯏ ꯅꯪꯒꯤ ꯅꯅꯥꯎ ꯅꯨꯄꯥꯔꯅ ꯀꯅꯥ ꯀꯅꯥꯅꯣ ꯍꯥꯏꯕꯅꯦ ꯔꯦꯟ ꯈꯨꯗꯤꯡꯃꯛ ꯔꯦꯟ ꯄꯨꯂꯞ ꯍꯥꯏꯕ ꯅꯠꯇꯦ ꯑꯩꯅ
ꯑꯁ ꯔꯦꯟ ꯔꯦꯟꯗꯤ ꯌꯥꯝ ꯂꯩꯗꯦꯗ ꯔꯦꯟꯗꯤ ꯑꯩꯈꯣꯏ ꯈꯛꯇꯅꯤꯗ ꯂꯩꯏꯕ ꯍꯟꯗꯛꯁꯦ ꯀꯩꯅꯣ ꯈꯣꯏ ꯈꯣꯏ ꯏꯗꯣꯝꯆꯥꯅꯦ ꯑꯩꯅꯦ ꯏꯅꯥꯎꯅꯨꯄꯥ ꯑꯅꯤꯒ
ꯅꯎꯄꯥ ꯑꯅꯤ ꯍꯥꯏꯁꯦ
ꯑꯅꯤ ꯍꯥꯏꯁꯦ ꯀꯩꯅꯣ ꯀꯩꯅꯣꯗꯣ ꯏꯅꯦ ꯑꯃꯅ ꯑꯩꯒꯤ ꯏꯅꯥꯎꯅꯨꯄꯥ ꯑꯃꯗꯣ
ꯑꯣ ꯑꯃꯅ ꯈꯔ ꯋꯥꯡꯕꯗꯨꯔꯥ
ꯎꯝ ꯈꯔ ꯋꯥꯡꯕꯗꯣ
ꯎꯝ ꯈꯥꯡꯑꯦ ꯈꯥꯡꯑꯦ ꯌꯥꯝꯃꯦ ꯑꯗꯨꯗꯤ
ꯌꯥꯃꯦ ꯅꯨꯡꯉꯥꯏꯇꯦꯗ
ꯅꯨꯡꯉꯥꯏꯊꯣꯛꯑꯣ ꯀꯩꯅꯣ
ꯅꯨꯡꯉꯥꯏꯊꯣꯛꯄ ꯌꯥꯗ꯭ꯔꯦꯅꯦ ꯋꯥꯔꯦꯕ ꯄꯨꯟꯁꯤꯁꯦ
ꯑꯁ ꯑꯣꯏꯔꯥꯝꯒꯅꯤ
ꯑꯣꯏ
ꯅꯪꯁꯨ ꯊꯕꯛ ꯇꯧꯕ ꯅꯠꯇ꯭ꯔꯣ
ꯊꯕꯛ ꯇꯧꯗꯦꯍꯦ ꯀꯗꯥꯏꯗꯒꯤ ꯊꯕꯛꯅꯣ
ꯏꯁ ꯅꯍꯥꯟ ꯊꯕꯛ ꯇꯧꯋꯦ ꯑꯗꯨꯒ ꯇꯂꯞꯁꯨ ꯌꯥꯝ ꯆꯥꯎꯋꯦ ꯍꯥꯏꯅ ꯇꯥ ꯇꯥꯏꯗꯤ
ꯑꯦ ꯀꯩꯅꯣ ꯑꯣꯏꯔꯝꯒꯅꯤ ꯑꯩꯅ ꯍꯧꯖꯤꯛ ꯆꯠꯂꯦ ꯊꯕꯛ ꯅꯠꯇꯦ ꯎꯨꯏꯔꯣꯡꯒꯤ ꯊꯕꯛꯅꯦ ꯁꯤꯗꯤ
ꯊꯕꯛꯅꯤꯅꯦ ꯑꯗꯨꯁꯨ ꯑꯣꯏꯔꯁꯨ ꯄꯩꯁꯥ ꯐꯪꯉꯗꯤ
ꯄꯩꯁꯥ ꯐꯪꯉꯗꯤ ꯑꯗꯨ ꯊꯕꯛꯅꯦ ꯑꯗꯨꯕꯨ
ꯑꯩꯁꯦ ꯆꯤꯕꯤ ꯌꯣꯟꯅ ꯂꯩꯀꯥꯏꯗ
ꯑꯁ ꯑꯩꯗꯤ ꯑꯩꯈꯣꯏ ꯂꯩꯀꯥꯏꯗ ꯅꯠꯇꯦꯍꯦ
ꯑꯣ ꯂꯥꯞꯄ꯭ꯔꯥ
ꯑꯩꯒꯤꯗꯤ ꯀꯩꯅꯣꯗ ꯕꯖꯥꯔꯗꯅꯦꯕ
ꯑꯣ ꯕꯖꯥꯔ ꯑꯣꯏꯔꯁꯨ ꯑꯩꯒꯤꯁꯨ ꯊꯤꯕꯤꯌꯣꯅꯦ ꯕꯖꯥꯔ ꯁ꯭ꯋꯥꯏꯗ ꯇꯧꯅꯤꯡꯉꯦ
ꯑꯁ ꯅꯨꯄꯤꯒꯤꯁꯦ ꯊꯤꯕ ꯈꯔ ꯋꯥꯏꯅꯦ ꯇꯧꯏꯁꯦ ꯍꯟꯗꯛꯁꯦ ꯊꯕꯛꯁꯦ
ꯍꯣꯏ ꯑꯗꯨꯝ ꯑꯗꯨꯗꯤ ꯆꯨꯝꯃꯦ ꯑꯗꯨ ꯑꯣꯏꯔꯁꯨ ꯅꯣꯏ ꯗꯨꯀꯥꯟ ꯐꯝꯕ ꯅꯣꯏ ꯖꯒꯥꯗ ꯂꯩꯕ꯭ꯔꯥ ꯍꯥꯏꯅ ꯑꯗꯨꯝ ꯍꯪꯕꯤꯌꯨꯅꯦ
ꯈꯣꯏ ꯍꯪꯕꯗꯤ ꯍꯪꯕ ꯌꯥꯕꯀꯣ ꯑꯗꯣ ꯑꯩꯈꯣꯏꯒꯤ ꯊꯕꯛꯇꯗꯤ ꯅꯨꯄꯤꯁꯨꯅꯤꯡ ꯁꯨ ꯁꯨꯅꯤꯡꯑꯣꯏꯗ ꯅꯨꯄꯤꯗꯤ
ꯌꯥꯝꯅ ꯍꯦꯕꯤ ꯑꯣꯏꯗ꯭ꯔꯗꯤ ꯌꯥꯔꯦꯗ ꯑꯗꯨꯝ ꯀꯩ ꯍꯥꯏꯁꯤꯔꯥ ꯈꯪꯗꯦ ꯑꯩꯁꯨ
ꯍꯦꯕꯤ ꯌꯥꯝ ꯍꯦꯕꯤꯃꯛ ꯍꯦꯕꯤꯗꯤ ꯅꯠꯇꯦꯗ ꯑꯗꯨꯕꯨ ꯅꯨꯄꯤꯁꯦ